ꯀꯩ ꯀꯩꯅꯣ ꯈꯪꯗꯦ ꯕꯤꯖꯤ ꯑꯃꯨꯛ ꯊꯥꯏ ꯒ꯭ꯌꯥꯟ ꯇꯥꯗꯦꯕ
ꯈꯪꯗꯦꯗ ꯑꯩꯁꯨ ꯑꯗꯨꯅꯦ ꯍꯥꯏꯗꯤ ꯑꯩꯅ ꯇꯧꯉꯥꯏꯗꯁꯨ ꯅꯪ ꯀꯩꯅꯣ ꯔꯤꯡꯒꯤ ꯆꯠꯂ ꯃꯆ ꯀꯣꯛꯄ ꯌꯥꯗ꯭ꯔꯦꯗ
ꯑꯩꯅ ꯀꯩꯅꯣꯗꯧ ꯃꯣꯏꯁꯤ ꯕꯛ ꯂꯩꯕꯔꯥ ꯈꯪꯗꯦ ꯑꯩꯅ ꯐꯣꯟ ꯇꯧꯔꯒ ꯅꯪ ꯑꯩꯗꯤ ꯋꯥꯔꯤ ꯁꯥꯅꯒꯖꯥꯠꯂꯥꯅ ꯈꯜꯂꯤꯅꯤ
ꯎꯝ ꯑꯗꯣ ꯑꯩ ꯈꯪꯅꯤꯡꯕ ꯑꯃ ꯂꯩꯅꯦ ꯑꯗꯨꯏ ꯀꯩꯅꯣ ꯅꯥꯎꯕꯅ ꯑꯗꯨꯝ ꯁꯥꯟꯅꯔꯁꯨ ꯌꯥꯗꯣꯏ ꯅꯠꯇ꯭ꯔꯣ
ꯌꯥꯅꯤꯌꯦ ꯍꯥꯏꯗꯤ ꯅꯥꯎꯕꯒꯤ ꯑꯃ ꯍꯥꯡꯍꯜꯂꯣꯕꯀꯣ
ꯅꯠꯇꯦ ꯑꯩꯒꯤꯁꯤ ꯀꯩꯅꯣ ꯇꯧꯒꯦ ꯇꯧꯕ ꯃꯥꯗꯤꯦ ꯍꯥꯡꯉꯨꯗ ꯀꯩꯅꯣ ꯈꯔ ꯃꯁꯥꯗ ꯈꯤꯇꯪ ꯅꯨꯡꯉꯥꯏꯇꯦꯕꯀꯣ
ꯑ ꯅꯪꯒꯤꯗꯨ ꯁꯥꯟꯅꯔꯁꯨ ꯌꯥꯅꯤꯌꯦ
ꯑ ꯑꯩ ꯀꯔꯤꯒꯨꯝꯕ ꯆꯠꯂꯗ ꯐꯣꯟ ꯄꯨꯗ꯭ꯔꯒꯗꯤ ꯅꯉꯣꯟꯗꯁꯨ ꯑꯗꯨꯝ ꯑꯃꯨꯛ ꯌꯦꯛꯇ꯭ꯔꯦꯅ ꯃꯥ ꯋꯥꯔꯤ ꯁꯥꯅ ꯌꯥꯔꯒ ꯑꯗꯨꯝ ꯆꯨꯝꯅ ꯋꯥꯔꯤ ꯁꯥꯅꯔ ꯃꯥ ꯁꯥꯟꯅꯔꯁꯨ ꯌꯥꯔꯦ ꯅꯪ ꯁꯥꯟꯅꯤꯡꯕ ꯃꯇꯝꯗ
ꯌꯥꯏ ꯌꯥꯏ ꯍꯥꯏꯗꯤ ꯑꯗꯨ ꯃꯥꯅꯕꯨ ꯌꯥꯔꯗꯤ ꯌꯥꯏ
ꯌꯥꯏ ꯌꯥꯏ ꯃꯥꯗꯣ ꯑꯣꯀꯦ ꯁꯥꯟꯅꯒꯦ ꯍꯥꯏ ꯍꯥꯏꯗꯤ ꯄꯣꯠꯇꯣ ꯑꯣꯏꯔꯗꯤ ꯁꯥꯖꯤꯟ ꯈꯣꯠꯆꯤꯟ ꯇꯧꯕ ꯅꯠꯇꯕꯅꯤꯅ ꯁꯨꯝ ꯌꯥꯝ ꯅꯣꯔꯃꯦꯜ ꯁꯥꯟꯅꯕꯅꯤ ꯀꯩꯁꯨ ꯀꯥꯏꯗꯦꯕ
ꯑ ꯀꯩꯅꯣ ꯇꯧꯔꯗꯤ ꯉꯍꯥꯟ ꯑꯍꯥꯟꯕꯩꯗꯣ ꯍꯩꯅꯗꯕ꯭ꯔꯥ
ꯑ ꯍꯥꯏꯗꯤ ꯑꯩꯁꯨ ꯍꯩꯅꯗꯦ ꯑꯍꯥꯟꯕꯩ ꯗꯨꯗꯤ ꯅꯣꯛꯄꯗ ꯄꯥꯡ ꯅꯣꯛ ꯅꯣꯛꯇꯅ ꯀꯣ
ꯑꯍꯥꯟꯕꯩꯗꯣ ꯑꯩꯗꯤ ꯑꯗꯨꯝ ꯈꯪꯉꯦꯕꯀꯣ ꯑꯩꯈꯣꯏꯁꯨ ꯑꯍꯥꯟꯕꯩꯗ ꯑꯩꯈꯣꯏꯁꯨ ꯈꯪꯉꯝꯗꯦꯕ
ꯑꯥ
ꯎꯝ ꯎꯝ ꯅꯣꯔꯃꯦꯜꯗꯤ ꯑꯗꯨꯝ ꯁꯥꯅꯕ ꯀꯩꯁꯨ ꯀꯥꯏꯗꯦꯗ
ꯑꯍꯥꯟꯕꯩꯗꯨꯗ ꯋꯥꯔꯤ ꯀꯔꯤ ꯃꯇꯥꯡꯗ ꯋꯥꯔꯤ ꯁꯥꯟꯅꯗꯣꯏꯅꯣ ꯈꯟꯕꯗ ꯋꯥꯔꯤ ꯁꯥꯟꯅꯉꯥꯏ ꯊꯣꯛꯇ꯭ꯔꯤ ꯗꯨꯗꯤ
ꯑꯥ ꯁꯦꯟ ꯈꯔ ꯈꯔ ꯐꯪꯕꯅꯤꯅ ꯀꯥꯏꯗꯦꯗ ꯇꯧꯕ
ꯎꯝ ꯅꯣꯛꯅꯤꯡ ꯅꯣꯛꯅꯤꯡꯕ ꯌꯥꯎ ꯒꯔꯖꯥꯠꯅꯤꯗ
ꯑꯩꯈꯣꯏꯗꯤ ꯑꯍꯥꯟꯕꯩꯗꯤ ꯄꯨꯔꯥ ꯗ꯭ꯔꯃꯥꯅꯤꯃꯨ ꯇꯧꯔꯤꯁꯦ
ꯁꯪꯁꯥꯔꯁꯤꯗ ꯂꯩꯔꯤꯕ ꯄꯨꯊꯣꯛ ꯄꯨꯊꯣꯛꯇꯅ
ꯑꯗꯨꯕꯨ ꯀꯩꯁꯨ ꯑꯣꯏꯔꯝꯗ꯭ꯔꯦ ꯑꯥ
ꯆꯥꯛ ꯊꯣꯡꯕ ꯍꯧꯗ꯭ꯔꯤꯕꯣ
ꯍꯧꯗ꯭꯭ꯔꯤꯌꯦ ꯅꯥꯎꯁꯤꯡ ꯕꯥꯇꯤꯜꯒ ꯑꯃ ꯁꯣꯛꯀꯠꯂꯣ ꯊꯣꯡꯗꯣꯛꯑ ꯆꯥꯛ ꯊꯣꯡꯗꯣꯛꯑꯁꯤ ꯍꯥꯏꯒꯦ ꯇꯧꯔꯤꯅꯤ ꯌꯥ ꯏꯁꯤꯡ ꯁꯣꯛꯄ ꯆꯠꯈꯤ
ꯑꯣ ꯃꯥꯟꯅ ꯊꯣꯡꯗꯣꯏꯕ
ꯎꯝ ꯄꯨꯟꯅ ꯑꯗꯨꯝ ꯊꯣꯡꯉꯅꯤꯗ ꯑꯌꯨꯛꯄꯨꯗꯤ ꯑꯩꯅ ꯊꯣꯡꯉꯦ ꯅꯨꯡꯗꯥꯡꯗꯤ ꯑꯩ ꯂꯥꯛꯇ꯭ꯔꯒꯅ ꯃꯥꯅ ꯑꯗꯨꯝ ꯊꯣꯡꯍꯧꯕ ꯑꯗꯨꯒ ꯂꯥꯛꯑꯒꯅ ꯄꯨꯟꯅ ꯑꯗꯨꯝ ꯊꯣꯡꯃꯤꯟꯅꯔꯦ ꯁꯤꯗ ꯈꯥꯏꯗꯣꯛꯅꯗ꯭ꯔꯦ
ꯑꯣ ꯑꯗꯨ ꯐꯩꯗ ꯑꯗꯨꯅ ꯄꯨꯂꯞ ꯑꯗꯨꯝ ꯊꯣꯡꯃꯤꯟꯅꯕ ꯑꯗꯨꯅꯤ ꯅꯕꯥꯅꯤꯗꯤ ꯑꯅꯤꯁꯨꯨꯕꯅꯤꯅ ꯑꯗꯨꯝ ꯀꯩꯁꯨ ꯌꯥꯝ ꯀꯟꯅ ꯀꯩꯅꯣ ꯇꯧꯔꯝꯃꯣꯏ ꯑꯩꯗꯤ ꯏꯇꯣꯝ ꯂꯩꯀꯥꯟꯗ ꯍꯥꯏꯗꯤ ꯏꯇꯣꯝꯇ ꯏꯕꯥꯥꯅꯤ ꯂꯩꯃꯤꯟꯅꯔꯝꯃꯕꯀꯣ ꯑꯃꯗꯨꯒ
ꯎꯝ
ꯏꯇꯣꯝ ꯂꯩꯍꯧꯕꯗꯣ ꯅꯨꯡꯉꯥꯏꯇꯦꯕ ꯃꯤ ꯆꯠꯈꯤꯕꯗꯣ
ꯅꯨꯉꯥꯏꯇꯕꯅꯦ
ꯎꯝ ꯑꯗꯨ ꯑꯩꯁꯨ ꯑꯗꯨꯝ ꯍꯥꯏꯩꯅꯔꯛꯇꯕ ꯑꯩꯁꯨ ꯀꯨꯏꯅ ꯑꯗꯨꯝ ꯂꯩꯁꯟꯕ ꯑꯗꯨꯏꯅꯦ ꯑꯩꯅ ꯑꯦꯛꯖꯥꯝ ꯂꯣꯏꯕꯒ ꯐꯠ ꯀꯞꯊꯔꯤꯗꯣ ꯍꯥꯏꯗꯤ ꯑꯅꯧ ꯑꯅꯧꯕ ꯂꯥꯛ ꯑꯦ
ꯀꯩꯅꯣ ꯍꯥꯟꯅ ꯏꯊꯟ ꯂꯩꯔꯝꯕ ꯀꯩꯝ ꯈꯜꯂꯝꯗꯦꯕ
ꯑꯥ
ꯃꯥꯒ ꯃꯇꯝ ꯈꯔ ꯂꯩꯃꯤꯟꯅꯔꯝꯃꯒ ꯃꯌꯨꯝ ꯀꯨꯝꯕꯤꯕꯗꯣ ꯇꯧꯕꯝ ꯈꯪꯗꯦꯕ ꯑꯗꯨꯅ ꯑꯩꯅ ꯀꯌꯥꯝ ꯋꯥꯠꯂꯤ ꯀꯥꯔꯛꯀꯗꯕ ꯈꯣꯠ ꯀꯗꯕ ꯍꯥꯏꯅꯤ ꯃꯉꯣꯟꯗ
ꯅꯨꯡꯉꯥꯏꯇꯕꯅꯦ ꯅꯨꯡꯉꯥꯏꯇꯕꯅꯦ ꯑꯗꯒꯤ ꯑꯅꯧꯕ ꯂꯥꯛꯏ ꯀꯥꯡꯕꯨꯗꯨꯅ ꯖꯣꯔꯣ ꯖꯣꯔꯣ ꯇꯧꯗꯅ ꯈꯣꯠꯇꯅ ꯇꯧꯕꯗꯤ ꯐꯕ ꯀꯣ
ꯃꯥꯅꯦ
ꯃꯣꯏꯁꯨ ꯏꯀꯣꯏ ꯀꯣꯏꯒꯨꯝ ꯍꯩꯅꯗꯒꯨꯝ ꯇꯟꯒꯨꯝ ꯑꯗꯨꯝ
ꯎꯝ ꯆꯥꯛ ꯊꯣꯡꯕꯃꯛꯇꯁꯨ ꯅꯨꯡꯉꯥꯏꯇꯦꯕꯣ
ꯅꯨꯡꯉꯥꯏꯇꯕꯅꯤ ꯅꯨꯡꯉꯥꯏꯇꯕꯅꯤ ꯆꯥꯔꯝꯗꯥꯏꯗꯅ ꯑꯃꯨꯛꯀ ꯍꯦꯟꯅ ꯅꯨꯡꯉꯥꯏꯇꯕꯅꯤꯅꯦ
ꯆꯥꯔꯝꯗꯥꯏꯗꯕꯨꯗ ꯑꯩꯕꯨꯗꯤ ꯀꯔꯤꯝ ꯈꯟꯗ꯭ꯔꯦ ꯊꯣꯡꯉꯝꯗꯥꯏꯁꯤꯅ ꯇꯜꯂꯤꯁꯦ
ꯑꯗꯣ ꯑꯩꯒꯤ ꯑꯃ ꯂꯩ ꯑꯍꯥꯎꯕ ꯆꯥꯔꯝꯗꯥꯏꯁꯤꯗꯤꯀꯣ ꯑꯁ ꯃꯤ ꯎꯅꯤꯅꯦ
ꯑꯇꯩ ꯃꯇꯝꯗ ꯅꯤꯡꯁꯤꯡꯉꯦ ꯍꯥꯏꯅ ꯍꯥꯎꯖꯔꯝꯗꯥꯏꯁꯤꯗꯤ ꯁꯨꯡꯅ ꯅꯤꯡꯁꯤꯡꯗ꯭ꯔꯦ
ꯑꯥ
ꯄꯨꯛ ꯆꯥꯕ ꯍꯧꯅꯕꯤ
ꯑꯣꯝ
ꯍꯟꯗꯛꯇꯤ ꯕꯕꯥꯕ ꯁꯥꯟꯅꯔꯍꯦ ꯑꯩ ꯁꯥꯟꯅꯕꯩꯗꯤ ꯄꯣꯇꯤꯟꯒ ꯊꯛꯇ ꯈꯣꯠꯇꯅ
ꯑꯣ ꯔꯝ ꯆꯠꯂꯦꯔ ꯑꯌꯛ ꯆꯠꯂꯦꯔ
ꯂꯝꯖꯦꯟꯁꯦ ꯑꯩꯒ ꯑꯉꯥꯡ ꯑꯃꯒ ꯆꯦꯟꯃꯤꯟꯅꯕꯅꯦ
ꯑꯥ
ꯃꯥꯗ ꯉ ꯅꯣꯡ ꯅꯤꯅꯤ ꯀꯩꯅꯣ ꯇꯧꯒꯦꯅ ꯂꯦꯞꯀꯦ ꯗꯣꯛꯇꯔ ꯑꯗꯨꯁꯨ ꯂꯩ ꯃꯃꯥꯟꯅꯕ ꯂꯥꯏꯌꯦꯡꯕꯩ ꯍꯥꯏꯕ꯭ꯔꯥ ꯃꯃꯥꯟꯅꯕ ꯅꯨꯄꯥ ꯍꯥꯏꯕ꯭ꯔꯥ ꯀꯩꯅꯣ ꯗꯣꯛꯇꯔ ꯂꯩꯌꯦ
ꯎꯝ
ꯃꯥ ꯃꯌꯨꯝꯗ ꯑ ꯇꯧꯤꯅꯦ ꯁꯦꯝꯃꯤꯟꯅꯠꯇ꯭ꯔꯦ ꯂꯝꯖꯗꯣ ꯏꯇꯣ ꯁꯦꯝꯕꯗ ꯇꯟꯕꯀꯣ
ꯃꯥ ꯇꯟ ꯃꯅꯦ ꯑꯣꯪꯁꯤꯜꯨ ꯖꯁꯤ
ꯅꯍꯥꯟꯈꯩ ꯄꯨꯂꯞ ꯆꯦꯃꯤꯟꯅꯔ ꯑꯃ ꯈꯔ ꯑꯃꯨꯛ ꯏꯧꯝ ꯇꯧ ꯇꯥꯍꯧꯋ ꯑꯩꯅ ꯆꯦꯜꯂꯔꯣꯏꯒꯦ ꯈꯜꯂꯔ ꯆꯦꯜꯂꯒꯦ ꯌꯨꯝꯗ ꯑꯗꯨꯝ ꯏꯁꯀꯤꯞꯄꯤꯡꯒꯨꯝꯕ ꯇꯧꯔꯒ ꯊꯧꯔꯤ ꯆꯣꯡꯉꯒ ꯄꯨꯡꯈꯥꯏ ꯑꯃ ꯆꯣꯡꯉꯤꯍꯦ ꯊꯧꯔꯤꯗꯤ
ꯏꯁ ꯇꯧꯋꯦꯒꯩꯅꯩꯅ ꯈꯔ ꯑꯗꯨꯗꯤ
ꯄꯨꯡꯈꯥꯏ ꯑꯃ ꯆꯣꯡꯕꯗ ꯁꯦꯦꯟ ꯑ ꯑꯃꯗ ꯑꯗꯨꯝ ꯑꯍꯨꯝꯂꯛꯀ ꯆꯣꯡ ꯌꯥꯎꯋꯦ ꯑꯗꯨꯅ ꯋꯥꯑꯕ ꯊꯧꯔꯤ ꯁꯦꯀꯦꯟ ꯑꯃꯗ ꯑꯍꯨꯝꯂꯛ ꯆꯣꯡ ꯆꯜꯂꯛꯑꯗꯤ
ꯎꯝ
ꯍ ꯑꯗꯨꯒ ꯑꯃꯨꯛ ꯑꯩꯈꯣꯏ ꯌꯣꯠ ꯌꯣꯠ ꯂꯩꯕꯀꯣ ꯕꯥꯔ ꯑꯁꯥꯡꯕꯗꯣ
ꯑ
ꯅꯪꯗ ꯀꯦꯖꯤ ꯀꯨꯟꯊ꯭ꯔꯥꯃꯨꯛ ꯅꯪꯒꯟ ꯊꯥꯡꯒꯠꯂꯒ ꯑꯃꯨꯛ ꯐꯝꯕ ꯍꯨꯝꯐꯨꯔꯛꯀ ꯐꯝꯃꯦ
ꯀꯔ ꯇꯧꯔꯤꯅꯦ ꯍ ꯅꯠꯇꯦ
ꯄ꯭ꯔꯣꯇꯤꯟꯒ ꯊꯛꯆꯜꯂꯒ ꯑꯗꯨꯝ ꯄ꯭ꯔꯣꯇꯤꯟꯒꯨꯝꯕ ꯊꯛꯇ꯭ꯔꯒꯗꯤ ꯍꯥꯏꯗꯤ ꯑꯩꯈꯣꯏꯗꯗꯤ ꯑꯃꯨꯛ ꯃꯁꯜ ꯒ꯭ꯔꯣꯠ ꯇꯧꯕꯅꯤꯅ ꯔꯤꯀꯣꯕꯔꯤꯗ ꯋꯥꯏꯑꯕ
ꯑꯣ
ꯑ ꯈꯪꯗꯦ ꯄꯨꯛꯇꯤ ꯍꯟꯊꯕ ꯌꯥꯗꯦ ꯑꯇꯩ ꯑꯇꯩꯗꯤ ꯈꯔ ꯈꯔ ꯍꯟꯊꯔꯦ
ꯑꯩ ꯑꯁ ꯑꯩꯁꯦ ꯄꯨꯛꯁꯤ ꯈꯔ ꯀꯩꯅꯣ ꯇꯧꯗ ꯌꯔꯣꯏ ꯆꯥꯎ ꯍꯦꯟ ꯆꯥꯎꯊꯣꯔꯛꯇꯣꯔꯦꯅꯦ
ꯆꯕꯗꯤ ꯆꯥꯕꯗꯤ ꯑꯇꯩ ꯃꯇꯝ ꯆꯥ ꯍꯟꯊꯔꯁꯨ ꯑꯍꯥꯎꯕ ꯊꯣꯡꯃꯗꯤ ꯑꯗꯨꯝ ꯇꯣꯛꯑꯦ
ꯑꯩꯁꯦ ꯄꯨꯛꯁꯦ ꯈꯔ ꯐꯖꯅ ꯇꯧꯗꯦ ꯌꯥꯔꯒꯗꯤ ꯈꯔ ꯉꯜꯂꯤꯉꯩ ꯇꯧꯍꯧꯕꯅ ꯐꯩ
ꯅꯪ ꯄꯨꯛꯀ ꯀꯪ ꯊꯣꯔꯑꯗꯤ ꯐꯤꯕꯝ ꯇꯥꯔꯣꯏꯗ
ꯇꯥꯔꯣꯏꯍꯦ ꯑꯗꯨꯅꯦ ꯍꯥꯏꯗꯤꯅꯦ ꯃꯤꯅꯒ ꯈꯔ ꯄꯤꯛꯑꯦ
ꯋꯥꯡ ꯆꯥꯎꯋ ꯔꯟꯖꯟ ꯍꯣꯏꯅ ꯀꯪꯕꯅ ꯀꯪꯕꯅꯦ
ꯎꯝ
ꯑꯩꯈꯣꯏꯅ ꯀꯪꯉꯪꯛꯄꯖꯤꯕꯣ ꯃꯇꯨꯡ ꯇꯥꯁꯜꯂꯒ ꯕꯣꯟ ꯑꯀꯥꯝꯕꯤꯗꯧ ꯇꯧꯋꯤꯕꯨ
ꯅꯠꯇꯦꯅꯦ ꯑꯩꯗꯤ ꯈꯪꯗꯦ ꯑꯗꯨ ꯄꯨꯡ ꯀꯌꯥ ꯆꯦꯜꯂꯦꯕ ꯂꯝꯖꯦꯟ ꯆꯦꯟꯕꯗꯤ
ꯂꯝꯖꯦꯜꯗꯣ ꯀꯩꯅꯣ ꯆꯦꯜꯂꯦ ꯄꯨꯡ ꯑꯍꯨꯝ ꯑꯍꯨꯝ ꯃꯈꯥꯏ ꯑꯗꯥꯏꯗꯩ ꯆꯦ ꯆꯦꯜꯂꯑꯦ ꯅꯨꯡꯁꯥꯒ ꯁꯥꯔꯦ ꯆꯤꯡ ꯂꯝꯕꯤꯒ ꯑꯣꯏꯕꯅꯤꯅ ꯋꯥꯏꯌꯦ ꯐꯖꯅ
ꯑꯣ
ꯉꯝꯃꯦꯕꯀꯣ ꯏꯁꯣꯞ ꯏꯁ꯭ꯂꯣꯞ ꯐꯖꯅ ꯅꯥꯏꯌꯦꯕ ꯀꯤꯂꯣꯃꯤꯇꯔ ꯃꯉꯥꯃꯨꯛ ꯆꯦꯜꯂꯅꯤ ꯃꯉꯥꯗꯣ ꯃꯉꯥ ꯍꯥꯏꯁꯦ ꯅꯝꯒꯖꯥꯠꯅꯤ ꯐꯖꯅ ꯑꯗꯨꯝ ꯂꯝꯕꯤꯗꯣ ꯉꯝꯃꯦꯕ
ꯑꯣ
ꯑꯗꯨꯒ ꯃꯉꯥ ꯑꯃꯅ ꯈꯣꯡꯅ ꯆꯠꯄ
ꯑꯗꯨ ꯀꯩꯅꯣ ꯇꯧꯕꯣ ꯑꯉꯝꯕꯤꯗꯨꯗ ꯆꯦꯟꯊꯔꯛꯄꯗ ꯇꯧꯕꯤꯔꯨꯅꯨ ꯍꯥꯏꯁꯤꯅꯤ
ꯑꯦ ꯑꯉꯝꯕꯤ ꯍꯥꯏꯖꯦ ꯆꯦꯟꯗ ꯑꯉꯝꯕꯤ ꯆꯦꯟꯊꯕ ꯈꯣꯊꯕꯗꯤ ꯂꯩꯇꯦꯕ ꯀꯣ ꯑꯗꯨꯝ ꯉꯝꯈꯠꯈꯤꯗꯣꯏꯅꯦꯕꯀꯣ ꯈꯣꯡꯅ ꯆꯠꯄꯒꯤ ꯁꯤꯟꯗꯨꯗ ꯈꯔ ꯈꯔ ꯉꯝꯊꯔꯛꯄ
ꯍꯥꯏꯗꯤ ꯏꯃꯥꯟꯅꯕ ꯂꯤꯒꯥꯔꯃꯦꯟ ꯌꯥꯗꯦ ꯌꯥꯝ ꯑꯅꯤ ꯊꯦꯡꯅꯔꯛꯑꯦꯕ ꯑꯩ
ꯈꯨꯎ ꯑꯁ ꯈꯨꯎ ꯐꯖꯟ ꯁꯣꯛꯄꯅꯦꯍꯦ ꯆꯤꯡ ꯀꯥꯕ ꯈꯣꯠꯄꯖꯦ ꯑꯗꯨꯝ ꯀꯥꯥꯁꯜꯂꯛꯑꯗꯤꯀꯣ
ꯎꯝ ꯏꯃꯥꯟꯅꯕ ꯑꯃ ꯂꯥꯏꯕ꯭ꯔꯦꯔꯤꯗ ꯂꯥꯏꯔꯤꯛ ꯄꯥꯝꯃꯤꯟꯅꯕ
ꯎꯝ
ꯃꯥꯖꯤ ꯃꯃꯥꯡꯒꯤ ꯁꯤ ꯄꯤ ꯑꯣ ꯊꯥꯒꯦ ꯍꯥꯏꯅ ꯂꯝꯖꯦꯟꯖꯦ ꯈꯔ ꯍꯥꯔꯗ ꯋꯥꯔꯛ ꯇꯧꯔꯨꯔꯕ
ꯎꯝ
ꯑꯗ ꯃꯣꯏꯗꯣ ꯈꯔꯗꯤ ꯊꯣꯠꯄꯅ ꯋꯥ ꯍꯥꯏꯩꯒꯗ꯭ꯔꯥ ꯑꯗꯨꯗ ꯚꯤꯇꯥꯃꯤꯟꯗꯨ ꯈꯤꯇꯪꯗꯤ ꯌꯥꯝ ꯅꯠꯇ꯭ꯔꯦ ꯈꯤꯇꯪ ꯁꯣꯛꯄꯗꯗꯥꯏꯅꯦ
ꯑꯥ
ꯑꯗꯨ ꯃꯥꯏꯅ ꯁꯣꯛ ꯐꯤꯔꯜꯗꯒꯤ ꯍꯧꯖꯤꯛꯁꯤ ꯈꯤꯇꯪ ꯆꯦꯟꯕꯒ ꯗꯨꯝ ꯅꯥꯕꯤꯗꯣ
ꯑꯥ
ꯑꯗꯨꯝ ꯇꯧ ꯂꯩꯔꯦꯕ ꯑꯗꯨꯅ ꯃꯥꯖꯦ ꯁꯤ ꯄꯤ ꯑꯣ ꯊꯥ ꯌꯥꯗ꯭ꯔꯦꯕ ꯍꯥꯏꯅ ꯃꯥ ꯇꯝ ꯇꯌꯥꯌꯔ ꯋꯥꯟꯗꯤ ꯃꯥꯔꯛꯇꯤ ꯑꯗꯨꯝ ꯋꯥꯡꯉꯦꯅ
ꯈꯨꯔꯨ ꯈꯨꯔꯨꯗ ꯁꯣꯏꯔꯣ ꯀꯥꯏꯗ ꯁꯣꯏꯅꯣ
ꯑꯥ ꯈꯎꯨꯗ ꯈꯨꯔꯨꯗ
ꯎꯝ ꯈꯨꯎꯨꯒꯤ ꯅꯤ ꯀꯦꯕ ꯑꯃ ꯌꯥꯎꯕꯗꯣ
ꯎꯝ ꯃꯥꯗꯤ ꯉꯔꯥꯡ ꯂꯝꯖꯦꯜ ꯆꯦꯜ ꯍꯧꯔꯤꯛꯉꯥꯏꯗ ꯌꯥꯕ꯭ꯔꯥ ꯌꯦꯡꯕꯅꯦ ꯈꯨꯎꯖꯤ ꯅꯥꯔꯒ ꯈꯔ ꯈꯔ ꯅꯥꯔ ꯂꯩꯔꯤ ꯍꯥꯏꯕ ꯑꯗꯣ ꯍꯧꯖꯤꯛꯁꯦ
ꯌꯦꯡꯗ ꯖꯥꯠꯂꯕ ꯑꯗꯨ ꯗꯣꯛꯇꯥꯔꯗ
ꯌꯦꯡꯉꯌꯦ ꯗꯣꯛꯇꯔ ꯌꯦꯡꯉ ꯗꯣꯛꯇꯔꯅꯗꯤ ꯑꯦꯛꯁꯔꯁꯥꯏꯁ ꯀꯥ ꯌꯥꯝ ꯇꯧ ꯍꯥꯏꯔꯦꯅ
ꯑꯥ
ꯑꯗ ꯑꯦꯛꯁꯔꯁꯥꯏꯁ ꯇꯧꯔꯒ ꯈꯔ ꯐꯔꯕꯣꯏꯅ ꯆꯍꯤꯃꯨꯛ ꯐꯥꯔꯝꯃꯦ ꯃꯃꯥꯡ ꯆꯍꯤꯗꯩꯅꯦꯕ
ꯎꯝ
ꯑꯗꯨ ꯍꯧꯖꯤꯛꯁꯨ ꯉꯔꯥꯡ ꯆꯦꯂꯨꯉꯥꯏꯗ ꯑꯗꯨꯝ ꯅꯥꯔꯤ ꯑꯗꯨꯝ ꯇꯧꯔꯤ ꯄꯣꯠꯅꯤ ꯊꯦꯔꯥꯄꯤꯒ ꯆꯠꯇꯅ ꯈꯣꯠꯇꯅ
ꯑꯥ ꯁꯤ ꯄꯤ ꯑꯣꯗꯤ ꯐꯤꯖꯤꯀꯦꯜ ꯑꯗꯨꯝ ꯋꯥꯡꯉꯝꯒꯅꯤ
ꯑ ꯃꯥꯗꯤ ꯀꯩꯅꯣꯅꯦꯕ ꯃꯔꯛꯇꯣ ꯑꯗꯨꯝ ꯇꯌꯥꯔ ꯋꯥꯟ ꯋꯥꯡꯉꯃꯤꯅ ꯃꯦꯔꯤꯠ ꯀꯩꯅꯣ ꯇꯌꯥꯔ ꯇꯧꯒꯤ ꯀꯩꯅꯣ ꯃꯦꯔꯤ ꯀꯤꯝ ꯃꯦꯔꯤ ꯀꯦꯟꯗꯤ ꯈꯜꯂꯒꯗꯤ ꯇꯌꯥꯔ ꯇꯨꯒꯤꯗꯤ ꯌꯥꯝ ꯂꯥꯏꯔꯦꯕ ꯏꯪꯂꯤꯁ ꯈꯔ ꯂꯤꯡꯉꯗꯤ ꯌꯥꯔꯦꯕ
ꯇ꯭ꯌꯥꯔ ꯇꯨꯖꯨ ꯑꯦꯛꯖꯥꯝ ꯊꯥꯗꯣꯏꯔ
ꯑꯥ ꯏ ꯃꯣꯏꯅ ꯏꯪꯂꯤꯁ ꯉꯥꯛꯇ ꯑꯣꯏꯕ ꯇ꯭ꯌꯥꯔ ꯇꯨꯒꯤꯖꯤꯅ
ꯃꯣꯏ ꯀꯝꯄꯌꯨꯇꯔ ꯕꯦꯁ ꯂꯣ
ꯑꯥ ꯀꯝꯄ꯭ꯌꯨꯇꯔꯅꯤ
ꯍꯥꯏꯗꯤ ꯀꯝꯄꯤꯇꯤꯇꯤꯞꯇꯣ ꯌꯥꯝ ꯍꯟꯊꯩ ꯃꯌꯥꯝ ꯃꯆꯥꯗꯤ ꯀꯩꯅꯣ ꯉꯥꯛꯇꯅꯦ ꯐꯤꯖꯤꯀꯦꯜꯗ ꯂꯣꯏꯅ ꯂꯩꯗꯣꯔꯝꯃꯦꯕ ꯑꯗꯨ ꯅ ꯇꯌꯥꯔ ꯇꯨꯒꯤꯖꯤ ꯎꯝ ꯌꯥꯝ ꯀꯟꯅ ꯀꯩꯅꯣ ꯂꯨꯖꯤꯟꯕ ꯑꯣꯏꯗꯦꯕ ꯇꯌꯥꯔ ꯇꯨ ꯐꯤꯖꯤꯀꯦꯜ ꯌꯥꯎꯕ ꯄꯣꯠꯁꯤꯅꯤ ꯏꯟꯗꯤꯌꯥꯒꯤꯗꯤ ꯑꯗꯨꯅ ꯃꯥ
ꯄꯤꯔꯨꯔꯁꯦ ꯀꯩꯅꯣꯗꯩꯖꯨ ꯈꯟꯕ꯭ꯔꯣ ꯑꯦꯁ ꯑꯦꯁ ꯁꯤꯗꯩꯁꯨ ꯈꯟꯕ꯭ꯔꯣ
ꯑꯦꯁ ꯁꯤ ꯁꯤ ꯅ ꯂꯧꯔꯤꯅꯦ
ꯇꯣꯉꯥꯟꯅ ꯗꯦꯜꯂꯤ ꯄꯨꯂꯤꯁꯅ ꯂꯧꯕꯗꯨꯅ ꯀꯔꯝꯕꯅꯣ
ꯑꯗꯨꯅ ꯑꯃ ꯗꯦꯜꯂꯤ ꯄꯨꯂꯤꯁ ꯑꯦ ꯁꯤ ꯀꯩꯅꯣ ꯑꯦꯁ ꯑꯦꯁ ꯁꯤ ꯂꯧꯕꯅꯦ
ꯑꯣ ꯑꯦꯁ ꯁꯤ ꯁꯤ ꯄꯨꯂꯞ ꯂꯧꯋꯦꯕꯀꯣ
ꯎꯝ ꯃꯥ ꯄꯣꯁ ꯃꯥ ꯗꯤꯜꯂꯤ ꯄꯨꯂꯤꯁ ꯁꯤ ꯄꯤ ꯑꯣ ꯇꯣꯉꯥꯟ ꯇꯣꯉꯥꯟ ꯂꯦ
ꯑꯝ ꯏꯁꯁ ꯑꯗꯨꯁꯨ ꯐꯤꯖꯤꯀꯦꯜ ꯌꯥꯗ꯭ꯔꯗꯤ ꯌꯥꯗꯕ ꯄꯣꯠꯅꯤꯅꯦ
ꯎꯝ ꯑꯗꯨꯅ ꯃꯌꯥꯡ ꯃꯆꯥꯖꯤꯡꯖꯦ ꯌꯥꯥꯗꯦꯕꯩ ꯌꯥꯝ ꯍꯥꯏ ꯃꯌꯥꯝ ꯁꯇꯥꯞ ꯂꯣꯏ ꯌꯥꯗꯕꯅꯦ ꯈꯔ ꯈꯛꯇꯅꯦ ꯐꯤꯖꯤꯛꯀꯦꯜ ꯌꯥ
ꯍꯣꯏ ꯍꯣꯏ ꯂꯥꯏꯔꯤꯛꯀ ꯄꯨꯂꯞ ꯄꯨꯂꯞ ꯄꯥꯔꯛꯄꯗꯨꯗ ꯌꯥꯗꯕ
ꯎꯝ ꯑꯗꯨꯅꯅꯦ ꯁꯤ ꯄꯤ ꯑꯣꯒꯤꯗꯤꯅꯦ ꯅꯣꯠꯔꯤꯁꯦ ꯑꯗꯨꯝ ꯈꯔ ꯅꯨꯡꯉꯥꯏꯕ ꯍꯥꯏꯗꯤ ꯐꯤꯖꯤꯀꯦꯜꯕꯨ ꯉꯝꯃꯗꯤ ꯑꯣꯣ ꯏꯪꯂꯤꯁ ꯈꯔ ꯂꯤꯡꯉꯗꯤ ꯑꯗꯨꯝ ꯃꯥꯅꯦ ꯑꯗ ꯃꯥ
ꯑꯦꯁ ꯁꯤ ꯑꯦꯁ ꯁꯤ ꯑꯣꯏꯗꯣꯏꯔ ꯃꯥꯖꯨ ꯇꯥꯕ꯭ꯔꯥ
ꯎꯝ ꯑꯣ ꯕꯤ ꯁꯤ ꯑꯣꯏꯕ ꯎꯝ
ꯑꯣ ꯃꯤꯗꯤ ꯋꯥꯡꯕ꯭ꯔꯥ
ꯋꯥꯡꯉꯤꯗ ꯑꯗꯨꯝ
ꯌꯥꯅꯤ ꯏꯃꯥꯥꯟꯅꯕ ꯑꯃꯖꯨ ꯍꯥꯏꯠ ꯁꯨꯗꯅ ꯂꯩꯍꯧꯔꯤꯃꯤꯅꯤ
ꯃꯣꯏꯖꯦ ꯇꯌꯥꯔ ꯋꯥꯟ ꯂꯣꯏꯔꯀꯥꯟꯗ ꯃꯦꯗꯤꯀꯦꯜ ꯆꯦꯛ ꯇꯧꯕ꯭ꯔꯣ
ꯇꯧꯗꯣꯏꯅꯦ ꯇꯌꯥꯔ ꯋꯥꯟ ꯂꯣꯏꯔꯅꯤ ꯃꯦꯗꯤꯀꯦꯜ ꯆꯦꯟ ꯈꯣꯠꯄ ꯈꯔ ꯇꯧꯔꯅꯤ
ꯎꯝ
ꯑꯗꯨꯒ ꯇꯌꯥꯔ ꯇꯨ ꯊꯥꯔꯅꯤ ꯑꯗꯨꯒ ꯃꯦꯔꯤꯠ ꯂꯤꯁ ꯊꯣꯛꯂꯛꯑꯅꯤ ꯋꯥꯟꯒ ꯇꯨꯒ ꯄꯨꯟꯖꯤꯜꯂꯛꯑꯒ
ꯑꯗꯨꯅ ꯌꯥꯝꯅ ꯂꯥꯏ ꯍꯥꯏꯇꯥꯔꯦ ꯐꯤꯖꯤꯀꯦꯜ ꯌꯥꯎꯕ ꯄꯣꯠꯁꯤꯗ ꯃꯌꯥꯝꯅ ꯀꯝꯄꯤ ꯇꯧꯅꯕꯁꯦ
ꯑꯣ ꯑꯗꯨ ꯑꯩꯈꯣꯏꯗꯤ ꯌꯥꯔꯔꯣꯏ ꯑꯗꯨꯃ
ꯂꯣꯏ ꯑꯦꯛꯖꯥꯝ ꯂꯣꯏꯔꯒ ꯑꯗꯨꯝ ꯂꯩꯈꯤꯗꯣꯏꯔꯣ ꯑꯗꯨꯗ ꯀꯃꯥꯏꯅ ꯇꯧꯕꯅꯣ
ꯑꯁ ꯂꯩꯒꯤꯅꯤꯗ ꯀꯩꯗꯣ ꯀꯔꯤ ꯌꯨꯝ ꯂꯩꯔ ꯀꯩꯗꯧꯔꯗꯣꯏꯅꯣ ꯊꯕꯛꯁꯨ ꯈꯟꯗ꯭ꯔꯒꯗꯤ ꯌꯨꯝ ꯀꯨꯝꯕ ꯇꯟꯂꯦ ꯑꯩ ꯀꯨꯝꯃꯔꯣꯏ
ꯅꯪꯖꯨ ꯑꯗꯣ ꯍꯧꯔꯕ
ꯑꯩ ꯇꯁꯦꯡꯅ ꯍꯧꯖꯤꯛ ꯃꯊꯥ ꯁꯥꯏ ꯌꯥꯝ ꯌꯨꯝ ꯀꯨꯝꯒꯅꯤ ꯈꯟꯕꯗ ꯑꯩ ꯌꯨꯝ ꯀꯨꯝꯃꯔꯦ ꯁꯝꯅꯔ ꯌꯣꯂꯛꯇ ꯑꯩ ꯌꯨꯝ ꯁꯨꯡꯀꯨꯝ ꯀꯨꯝꯃꯔꯣꯏ ꯍꯧꯖꯤꯛ
ꯑꯁ ꯃꯗꯨ ꯑꯗꯨ ꯕꯦꯔꯛꯑꯅꯤꯀꯣ ꯑꯗꯨꯋꯥꯏꯗꯣ ꯑꯋꯥꯏ ꯏꯁꯇꯦꯠꯁꯨ ꯌꯧꯔꯗꯤ
ꯎꯝ ꯑꯩ ꯍꯧꯖꯤꯛ ꯌꯨꯝ ꯀꯨꯝꯕꯩꯏ ꯃꯨꯠ ꯁꯨꯡꯂꯩ ꯂꯩꯇ꯭ꯔꯦ
ꯌꯨꯝ ꯀꯨꯝꯕꯩꯏ ꯗꯤꯁꯀ꯭ꯔꯤꯃꯤꯅꯦꯟ ꯃꯌꯥꯝꯗꯨꯅ
ꯎꯝ ꯑꯗꯨꯝ ꯀꯨꯝꯃꯒ ꯑꯃꯨꯛ ꯊꯕꯛ ꯇꯧꯋꯦ ꯊꯕꯛꯇꯣ ꯈꯟꯗꯅ ꯀꯨꯝꯃꯒꯗꯤ ꯑꯍꯟꯁꯤꯡꯅ ꯊꯪꯅꯕꯅꯤꯅ ꯀꯩꯗꯧꯔꯤ ꯀꯩꯗꯧꯔꯤ ꯑꯉꯛꯄꯣ ꯈꯣꯡꯐꯝꯝ ꯂꯩꯁꯤꯜꯂꯛꯇꯦꯕ ꯍꯥꯟꯅ ꯀꯨꯏꯗ꯭ꯔꯤꯉꯩꯗꯗꯤ ꯑꯦ ꯑꯗꯨ ꯇꯧꯔ ꯑꯗꯥ ꯇꯧꯔꯤ ꯍꯥꯏꯔꯝ ꯌꯥꯔꯝꯃꯦ
ꯎꯝ
ꯀꯨꯔꯥꯃꯤꯅ ꯏꯀꯥꯏꯔꯛꯑꯦꯕ ꯑꯗꯨ ꯋꯥꯍꯩꯗꯣ ꯍꯥꯏꯕꯗ
ꯀꯟꯗꯤꯁꯟ ꯃꯥ ꯅꯌꯦ꯫
ꯎꯝ ꯑꯗꯨꯅ ꯌꯨꯝ ꯀꯨꯝꯃꯔꯣꯏ ꯑꯩ ꯁꯤꯗꯒꯤ꯫
ꯑꯃ ꯅꯣꯏ ꯅꯍꯥꯟꯗꯤ ꯍꯗꯛ ꯂꯣꯏꯔꯒ ꯀꯨꯝꯒꯤ ꯂꯩꯖꯥꯠꯂꯥ꯫
ꯃꯥ ꯋꯥꯠꯂꯤꯍꯦ ꯁꯦꯀꯦꯟ ꯁꯃꯤꯁꯇꯔ ꯌꯥꯎꯗ ꯉꯥꯏꯔꯤ ꯀꯩꯅꯣ꯫
ꯑꯦ ꯀꯨꯏꯌꯦꯦꯗ ꯑꯩꯗꯤ ꯍꯟꯗꯛ ꯂꯣꯏ ꯍꯟꯗꯛ ꯂꯣꯏꯗꯣꯏ ꯅꯠꯇ꯭ꯔꯣ
ꯅꯠꯇꯦꯍꯦ꯫
ꯑꯣ ꯆꯍꯤ ꯎꯝ ꯅꯕꯥꯅꯤ ꯄꯨꯂꯞ ꯂꯩꯀꯥꯟꯗ ꯑꯣꯏꯅ ꯇꯧꯔꯕ ꯃꯥ ꯀꯨꯝꯈ꯭ꯔꯗꯤ ꯅꯪ ꯑꯃꯨꯛ ꯅꯨꯡꯉꯥꯏꯔꯣꯏ ꯋꯥꯈꯟꯗꯣ
ꯃꯥꯥꯟꯅꯦ ꯆꯍꯤ ꯑꯅꯤ ꯋꯥꯠꯂꯤ ꯃꯥꯏꯗ
ꯎꯝ ꯃꯥꯁꯨ ꯂꯩꯔꯤ ꯀꯥꯟꯗ ꯀꯩꯅꯣ ꯇꯧꯅꯕ ꯑꯗꯨꯝ ꯇꯧꯔꯣ꯫
ꯎꯝ ꯃꯥꯅꯤ ꯆꯥꯛ ꯊꯣꯡꯕꯁꯦ ꯈꯔ ꯈꯔ ꯍꯧꯔꯦ ꯆꯥꯛ ꯊꯥꯒꯠꯈ꯭ꯔꯦ꯫ ꯋꯥꯔꯤ ꯁꯥꯟꯅ ꯁꯥꯟꯅꯅ
ꯅꯪꯅ ꯇꯥꯀꯊꯩꯔ
ꯑꯥ ꯑ ꯊꯥꯒꯠꯂꯦ ꯌꯦꯟꯖꯥꯡ ꯁꯦꯝꯃꯒ ꯈꯪꯗꯦꯅꯦ ꯑ ꯆꯤꯟꯖꯥꯡ ꯁꯧꯒ꯭ꯔꯤꯕꯗꯤ ꯊꯣꯡꯉꯅꯤ ꯈꯪꯉꯦ ꯊꯣꯡꯉꯒ ꯀꯔꯤꯅ ꯇꯧꯗꯔꯤꯒ ꯈꯜꯂꯤꯅꯦ ꯑꯩꯁꯦ꯫
ꯀꯩꯅꯣ ꯂꯩꯔ ꯊꯝꯃꯨꯅꯦ ꯕꯖꯥꯝꯗꯣ ꯈꯔ
ꯌꯥꯎꯕꯖꯥꯇꯅꯤ꯫
ꯕꯗꯥꯝ ꯉꯧ ꯆꯥꯕ ꯍꯥꯎꯕꯅꯦ ꯁꯧꯔꯤꯒꯨꯝꯕ ꯊꯣꯡꯉꯗꯤ꯫ ꯊꯥꯎꯔꯤ ꯄ ꯀꯌꯥꯗꯁꯜꯂꯣꯔ ꯍꯧꯖꯤꯛꯇꯤ꯫
ꯑꯣꯟ ꯈꯥꯎ ꯉꯧꯕꯗꯤ ꯀꯩꯁꯨ ꯆꯥꯅꯤꯡꯉꯨꯗ꯭ꯔꯦꯕ ꯀꯥꯂꯦꯟ ꯊꯥꯅꯒ ꯑꯣꯏꯕꯒꯀꯣ
ꯀꯣ ꯅꯪ ꯐꯨꯔꯤ ꯌꯥꯝ ꯊꯣꯛꯏꯗꯣ ꯑꯗꯨꯒꯤꯗꯨ ꯊꯥꯎ ꯌꯥꯝꯅ ꯆꯥꯥꯁꯤꯟꯕꯗꯣ ꯐꯠꯇꯦ ꯐꯨꯔꯤꯒꯨꯝꯕ ꯀꯩꯒꯨꯝꯕ ꯊꯣꯛꯑꯗꯤ
ꯎꯝ ꯑ ꯑꯗꯨ ꯆꯨꯝꯝ
ꯏꯁꯤꯡ ꯏꯁꯤꯡ ꯐꯖ ꯊꯛꯎꯕ ꯏꯁꯤꯡꯗꯤ꯫
ꯏꯁꯤꯡꯗꯤ ꯑꯗꯨꯝ ꯊꯛꯑꯦꯗ ꯈ꯭ꯔ ꯈ꯭ꯔ ꯊꯛꯑꯦꯗ ꯍꯅꯗ ꯑꯥ
ꯏꯁꯤꯡ ꯀꯌꯥ ꯊꯛꯇꯦ ꯑꯗꯣ ꯍꯔꯦꯟ ꯀꯅꯗ ꯄꯨꯛ ꯅꯥꯔꯦꯅ ꯇꯧꯔꯨꯔꯒ ꯀꯤꯠꯅꯤꯗ ꯅꯨꯡ ꯂꯩꯔ ꯂꯩꯔꯝꯃꯦꯅ
ꯎꯝ ꯑꯗꯨ ꯍꯥꯏꯔꯒ ꯀꯤꯠꯅꯤ ꯅꯨꯡ ꯑꯣ ꯅꯨꯡ ꯂꯩꯕ ꯏꯃꯥꯅ ꯐꯅꯌꯥꯝ ꯊꯦꯡꯅꯩꯗꯅ ꯑꯩꯅ ꯑꯉꯥꯡꯁꯤꯡꯗꯁꯨ ꯏꯁꯤꯡ ꯊꯛꯄ ꯈꯣꯠꯄ ꯋꯥꯠꯄꯒꯤ꯫
ꯁꯤ ꯕꯦꯔꯥꯅꯤ ꯍꯟꯗꯛ ꯀꯤꯅꯤ ꯐꯦꯜ ꯑꯣꯏꯕꯅ ꯑꯣꯏꯕ꯭ꯔꯥ ꯅꯨꯡ ꯑꯣꯏꯕꯅ ꯂꯩꯕꯅ ꯂꯩꯕ꯭ꯔꯥ ꯅꯥꯔꯛꯏ ꯃꯌꯥꯝꯁꯦ꯫
ꯎꯝ ꯑꯗꯨ ꯏꯁꯤꯡꯒꯤꯁꯤꯗꯤꯅꯦ ꯊꯛꯄꯁꯤꯅꯤꯅꯦ ꯁꯨꯛ ꯌꯥꯗ꯭ꯔꯦ ꯑꯩꯕꯨꯗꯤ ꯀꯩꯅꯣ ꯈꯪꯉꯦꯕ ꯌꯨꯔꯤꯟ ꯏꯟꯐꯦꯛꯁꯟ ꯇꯧꯈꯤꯕꯗꯣ